ꯑ
ꯇꯥꯕ꯭ꯔꯣ
ꯇꯥꯏꯌꯦ ꯇꯥꯏꯌꯦ
ꯑꯩꯒꯤꯗꯣ ꯑꯩꯒꯤꯒ ꯃꯥꯒꯤꯒ ꯆꯥꯟꯅꯖꯔ ꯃꯥꯜꯂ ꯑꯩꯒꯤ ꯅꯦꯠꯁꯦ ꯍꯧꯖꯤꯛ ꯖꯤꯌꯣꯅꯦꯕꯀꯣ
ꯎꯝ
ꯑꯩꯒꯤꯗꯨ ꯅꯠꯇꯦꯕ ꯑꯩꯒꯤꯗꯨꯁꯨ ꯑꯗꯨꯝ ꯇ꯭ꯔꯥꯏ ꯇꯧꯕ ꯌꯥꯔꯦꯕꯀꯣ
ꯎꯝ
ꯑꯗꯨ ꯅꯪ ꯍꯧꯖꯤꯛ ꯅꯁꯥ ꯌꯦꯁ ꯑꯩ ꯇꯧꯕ ꯅꯨꯄꯥ ꯑꯃ ꯂꯩꯕ ꯑꯗꯨꯗꯤ ꯑꯗꯨꯝ ꯌꯥꯕ ꯃꯈꯣꯟꯁꯨ ꯐꯖꯅ ꯇꯥꯕ
ꯎꯝ ꯑꯩꯁꯨ ꯇꯥꯟꯗ꯭ꯔꯣ ꯑꯩꯗꯤ ꯑꯩꯒꯤꯅꯦ
ꯅꯪꯁꯨꯄꯠꯇꯦ ꯌꯥꯔꯦ
ꯑꯗꯨꯕꯨꯗꯤ ꯅꯪ ꯅꯨꯄꯥꯅꯤꯅ ꯊꯋꯥ ꯇꯥꯕꯅꯤ ꯀꯩꯅꯣ
ꯅꯪ ꯅꯨꯃꯥ ꯅꯨꯄꯥꯅ ꯇꯥꯔꯒꯦꯠ ꯆꯤꯡꯅꯒꯅꯤ ꯃꯣꯊꯤ ꯑꯉꯥꯡ ꯀꯣꯛ ꯁꯨꯗꯕ ꯅꯪ ꯃꯄꯥꯟꯗ ꯂꯩꯕꯁꯤꯕꯨ ꯅꯨꯡꯉꯥꯏꯕ꯭ꯔꯣ ꯅꯆꯥꯁꯤꯡꯕꯨ ꯕꯣ
ꯃꯄꯥꯟꯗ ꯂꯩꯕ ꯍꯥꯏꯕꯁꯤꯦ ꯄꯩꯁꯥ ꯇꯥꯕꯅꯤꯅꯀꯣ ꯋꯥꯥꯗꯤ ꯋꯥ ꯑꯁꯦꯡꯕ ꯊꯔꯤ ꯌꯦꯟꯁꯥꯡ ꯆꯥꯔꯒꯦ
ꯁꯤꯁ ꯎ ꯀꯩꯕ ꯎꯝ ꯎꯝ ꯑ ꯍꯋꯥꯏ ꯃꯅꯥꯗꯣ ꯑꯗꯨ ꯁꯧꯒꯔꯤꯒ ꯆꯥꯏ
ꯑꯣ ꯑꯩꯈꯣꯏꯒ ꯍꯟꯖꯥꯡ ꯆꯞ ꯃꯥꯟꯅꯩꯅꯦ ꯀꯦꯔꯣꯠ ꯀꯦꯔꯣꯠ ꯑꯈꯥꯕꯒ ꯑꯂꯨꯒ ꯇꯧꯔꯒ ꯀꯥꯡꯉꯧ ꯆꯥꯡ ꯑꯩꯈꯣꯏꯁꯨ
ꯃꯅꯥꯏꯌꯦ ꯃꯅꯥꯏꯌꯦ
ꯎꯝ ꯑꯩꯗꯤ ꯍꯧꯖꯤꯛꯇꯪ ꯂꯥꯛꯄꯗ ꯉꯥꯏꯔꯤꯗ ꯉꯥ ꯐꯥꯕ ꯆꯠꯂꯒ ꯀꯣ
ꯎꯝ
ꯀꯤꯂꯣ ꯑꯃꯒꯤ ꯀꯤꯂꯣ ꯑꯃꯒꯤ ꯆꯥꯡꯗꯤ ꯐꯔꯝꯕꯅꯤ
ꯑꯗꯨ ꯌꯣꯟꯒꯗꯕ꯭ꯔꯣ ꯅꯣꯏ ꯆꯥꯒꯗꯕ꯭ꯔꯣ
ꯎꯝ ꯈꯣꯏ ꯈꯥꯏꯅꯔꯒ ꯃꯥꯡꯒ ꯃꯥꯡꯒꯦ ꯈꯥꯏꯅꯔꯒ ꯇꯧꯕꯅꯤꯅ ꯀꯤꯂꯣ ꯑꯃꯒꯕꯨꯗꯤ ꯌꯧꯔꯝꯒꯅꯤ
ꯌꯣꯜꯂꯔꯣꯏ
ꯑꯩꯅ ꯍꯥꯏꯕ ꯅꯪ ꯀꯔꯤꯁꯨ ꯒ꯭ꯌꯥꯟ ꯇꯥ ꯑꯩꯈꯣꯏꯅ ꯃꯤ ꯐꯥꯔꯛꯄꯗꯣ
ꯎꯝ
ꯀꯤꯂꯣ ꯑꯃꯃꯝ ꯌꯦꯟꯅꯔꯕꯅꯦ ꯍꯥꯏꯕꯅꯤꯗ
ꯑꯣ ꯑꯣ
ꯒ꯭ꯌꯥꯟ ꯇꯥꯔꯕ
ꯑꯗꯣ ꯃꯁꯤ ꯀꯩꯗ ꯄꯤꯗ꯭ꯔꯗꯤ ꯑꯩꯈꯣꯏꯅ ꯁꯤꯗ ꯈꯪꯉꯗꯤ ꯑꯣꯛ ꯁꯥꯎꯔꯛꯀꯅꯤ
ꯀꯅꯈꯣꯏꯗ
ꯑꯦ ꯑꯩꯈꯣꯏ ꯃ ꯊꯛꯄꯗ
ꯢꯆꯦ ꯍꯥꯏꯕꯗꯤ ꯀꯅꯥ ꯑꯩꯈꯣꯏꯅ
ꯀꯩꯅꯣ ꯑꯃꯃ ꯆꯦꯔꯣ ꯑꯃ ꯆꯦꯔꯣ ꯑꯗꯨꯗ ꯄꯤꯗꯗꯒꯤ ꯑꯩꯅ ꯍꯥꯏꯕꯗꯤ ꯑꯩꯈꯣꯏ ꯏ ꯃꯑꯣꯡꯗ ꯆꯥꯔꯗꯤ ꯅꯨꯡꯉꯥꯏꯔꯣꯏ ꯍꯥꯏꯕ ꯕꯕꯥꯗꯨ ꯎꯝ
ꯃꯣꯏꯁꯨ ꯅꯍꯥꯟ ꯌꯦꯟ ꯃꯔꯤꯟ ꯂꯩꯔꯒ ꯆꯥꯕ ꯅꯠꯇ꯭ꯔ ꯈꯣꯏꯗꯄꯤꯔꯛꯄ꯭ꯔꯣ ꯅꯪ ꯆꯥꯕ ꯐꯪꯕ꯭ꯔꯣ ꯐꯪꯕ꯭ꯔꯥ
ꯃꯆꯦꯠ ꯃꯆꯦꯠ ꯃꯐꯥꯎꯒꯨꯝꯗꯤꯃ ꯑꯗꯨꯝ ꯊꯝꯈ꯭ꯔꯒꯦ ꯍꯥꯏꯕꯅꯤ ꯍꯥꯏꯕꯨꯗꯨ ꯊ ꯎ ꯀꯪꯍꯟꯒꯦ ꯍꯥꯏꯔꯕ꯭ꯔꯥ ꯅꯠꯇ꯭ꯔꯒ ꯀꯩꯅꯣꯝ ꯑꯗꯨꯝ ꯊꯝꯖꯤꯟꯂꯔꯒ ꯆꯥꯔꯒꯦ ꯍꯥꯏ
ꯎꯝ ꯐꯔꯦ ꯐꯔꯦ
ꯑꯗꯨꯕꯨꯗꯤ ꯅꯍꯥꯟ ꯁꯥꯟꯅꯤ ꯐꯅꯤ ꯍꯤꯗꯦꯉꯥꯏꯕꯥꯅꯤ ꯃꯥ ꯁꯕ ꯇꯧꯅ ꯎꯄꯥꯢ ꯂꯩꯇꯦꯗ
ꯎ
ꯑꯗ ꯅꯪꯕꯨ ꯑꯩꯁꯦ ꯀꯩꯅꯣ ꯃꯁꯥꯏꯁꯨ ꯑꯦ ꯇꯧꯔꯛꯄ ꯅꯪ ꯇꯧꯔꯛꯄꯣ ꯀ ꯇꯧꯕꯅꯤꯀꯣ
ꯁꯪ ꯇꯔꯄꯔꯦ ꯍꯥ ꯑꯅꯤꯔꯛ ꯁꯨꯔꯦ ꯅꯪ ꯇꯧꯔꯛꯄ
ꯑꯣ
ꯑꯩ ꯅꯪꯕꯨ ꯈꯪꯕꯒꯨꯝ ꯇꯧꯕꯅꯦ
ꯅꯃꯥꯏ ꯑꯗꯨ ꯄꯤꯟꯊ ꯂ ꯀꯣ
ꯑꯁꯦꯝ ꯂꯩ ꯅꯪꯕꯨ ꯈꯪꯕꯒ ꯑꯃ ꯇꯧꯋꯦ ꯍꯥꯏꯔꯒ
ꯈꯪꯒꯨꯝ ꯂꯛꯀꯨꯝ ꯍꯥꯏꯕꯗꯣ
ꯅꯪ ꯑꯉꯥꯡ ꯑꯍꯨꯝ ꯂꯩꯔꯦꯀꯣ
ꯌꯥꯔꯦ ꯉꯁꯥꯏ ꯉꯥꯡꯅꯕꯗꯨꯗꯤꯕꯥꯅꯤ ꯀꯒꯤ ꯈꯪꯉꯣꯏꯗꯣ
ꯑꯝ ꯑꯠꯆꯥ ꯑꯠꯆꯥ ꯍꯧꯛ ꯈꯤꯇꯪ ꯅꯤꯡꯁꯤꯡꯉꯛꯄ ꯑꯃꯨꯛꯀ
ꯅꯪ ꯏꯁꯤꯡꯗꯣ ꯄꯨꯁꯤꯟꯕ꯭ꯔꯣ ꯅꯪꯒꯤ ꯕꯨꯇꯧꯗꯣ
ꯎ ꯂꯩꯌꯦ ꯏꯁꯤꯡ ꯂꯩꯌꯦꯁꯤꯗ ꯊꯛꯅꯤꯡꯕꯔꯣ ꯊꯛꯅꯤꯡꯕ ꯅꯨꯡꯆꯁꯤꯡꯗꯣ
ꯍꯤꯟꯗꯤ
ꯀꯔꯦꯅ ꯋꯥ ꯉꯥꯡꯉ ꯂꯩꯇ꯭ꯔꯕ ꯃꯇꯨꯡꯟꯅ ꯑꯗꯨꯒ
ꯑꯩꯁꯦ ꯁꯨꯝ ꯋꯥꯈꯜ ꯑꯃ ꯆꯤꯔꯣꯟ ꯑꯃ ꯆꯠꯈꯤꯕ ꯍꯥꯏꯕ ꯇꯥꯔꯦ
ꯍ ꯐꯔꯦꯅꯦ ꯑꯗꯨ ꯈꯪꯗꯤ ꯑꯉꯥꯡꯁꯨ ꯑꯍꯨꯝ ꯂꯩꯔꯦ ꯍꯥꯏꯍ ꯅꯨꯄꯥ ꯑꯅꯤ
ꯀꯅꯥ ꯀꯅꯥ ꯐꯥꯕ ꯆꯠꯂꯦ ꯍꯥꯏꯕ ꯉꯥ ꯐꯥꯕ ꯆꯠꯄꯗꯣ
ꯑꯩꯅꯤ ꯏꯕꯥꯅꯦ ꯑꯗꯨꯒ ꯑꯩꯈꯣꯏ ꯂꯩꯀꯥꯏꯒꯤ ꯑꯉꯥꯡ ꯑꯃꯒꯀꯣ ꯑꯩꯈꯣꯢ ꯃꯤ ꯑꯍꯨꯝ ꯎ
ꯅꯪꯁꯦ ꯅꯆꯥꯗꯤ ꯂꯩꯔꯦ ꯍꯥꯏꯕ ꯄꯥꯎ ꯇꯥꯏ ꯑꯗꯨꯗꯣ ꯀꯩꯅꯣ ꯄꯥꯈꯪ ꯌꯥꯝꯁꯥꯏ ꯍꯥꯏꯗꯣ ꯅꯪ ꯅꯨꯄꯤꯅ ꯆꯥꯎꯔ ꯐꯣꯟ ꯇꯧꯔꯛꯑꯦ ꯑꯩꯉꯣꯟꯗ ꯃꯥꯁꯦ ꯌꯥꯝ ꯄꯦꯟꯗꯦ ꯍꯥꯏꯕꯅꯤꯀꯣ
ꯍꯣꯏ
ꯑꯗꯣ ꯅꯪꯁꯦ ꯌꯥꯝꯁꯨ ꯀꯦꯅꯤꯡꯉꯦ ꯍꯥꯏ
ꯈꯪꯗꯦꯅꯦ
ꯑꯗꯨꯒ ꯃꯣꯠꯂꯗꯤꯀꯣ ꯑꯥ
ꯍꯥꯏꯔꯣ ꯍꯥꯏꯔꯣ ꯀꯔꯤ ꯍꯥꯏꯕ ꯃꯣꯏꯗꯗꯤ ꯀꯔꯤ ꯇꯧꯋꯦꯕ
ꯑꯦꯕ
ꯃꯣꯠꯅꯗꯤ ꯀꯔꯤ ꯇꯧ ꯍꯥꯏꯕ
ꯅꯪ ꯃꯣꯠꯂꯗꯤ ꯀꯩꯅꯣ ꯍꯨꯃꯥꯡ ꯃꯅꯝ ꯍꯦꯛꯇ ꯉꯝꯒꯟ ꯌꯥꯏ ꯅꯪꯒꯤꯁꯨ ꯅꯣꯛꯏꯕ ꯍꯥꯏꯗꯨꯔꯣ ꯑꯩꯉꯣꯟꯗ ꯎꯁꯤꯠ ꯎ
ꯅꯪ ꯇꯨꯝꯃꯝꯗꯥꯏꯗ ꯂꯥꯏ ꯈꯨꯔꯨꯝꯃꯕꯅ
ꯈꯨꯔꯨꯝꯅꯤ ꯏꯆꯥꯁꯨ ꯈꯨꯔꯨꯝꯅꯤ ꯑꯗꯨ ꯏꯆꯥꯗꯣ ꯉꯁꯥꯏ ꯈꯨꯔꯨꯝꯕꯗꯣ ꯑꯩ ꯌꯥꯝ ꯅꯣꯛꯅꯤꯡꯕ ꯋꯥꯔꯤ ꯑꯃ ꯁꯥꯕꯤꯒꯦ ꯃꯥꯁꯦ ꯎꯝ ꯁ꯭ꯀꯨꯜ ꯍꯜꯂꯛꯑꯦꯕꯀꯣ ꯍꯜꯂꯛꯑꯒ ꯃꯥꯁꯦ ꯃꯩ ꯂꯥꯛꯇꯕ ꯑꯗꯨ ꯃꯃꯥ ꯃꯩ ꯂꯥꯛꯇ꯭ꯔꯥ ꯍꯥꯏ ꯍꯣꯏ ꯂꯥꯛꯇꯦ ꯀꯩꯗꯧꯕ ꯂꯣꯏꯔꯦ ꯆꯪꯉꯛꯑꯦ ꯎꯝ ꯇꯨꯃꯝ ꯇꯨꯝꯁꯦ ꯍꯥꯏꯅ ꯑꯩꯈꯣꯏꯁꯦ ꯄꯨꯂꯞ ꯇꯨꯝꯕ ꯍꯧꯔꯦꯕ ꯃꯥꯁꯦ ꯃꯆꯥꯅꯨ ꯏꯆꯥꯅꯨꯨꯄꯥ ꯑꯇꯣꯝꯕꯗꯣ ꯎꯝ ꯑꯗꯨꯁꯨ ꯇꯨꯝꯃꯣ ꯍꯥꯏꯅ ꯈꯣꯝ ꯊꯛꯑꯒ ꯃꯥꯁꯦ ꯑꯃꯨꯛ ꯁꯥꯟꯅꯕ ꯍꯧꯔꯦꯕ ꯑꯗꯨꯗꯗꯤ ꯇꯨꯝꯃꯨ ꯌꯥꯗ꯭ꯔꯦ ꯑꯗ ꯑꯩꯁꯦ ꯐꯣꯟ ꯇꯧꯅꯤꯡꯕꯒꯤ ꯑꯩꯁꯦ ꯁꯥꯎꯕ ꯍꯧꯋꯦꯕ ꯑꯟ ꯃ ꯁꯥꯏꯌꯦ ꯍꯪ ꯁꯕꯥꯁꯤꯕꯨ ꯑꯩꯅꯔꯣ ꯃꯩ ꯂꯥꯛꯇꯕꯁꯤꯕꯨ ꯖꯤꯖꯁꯅ ꯃꯩ ꯂꯥꯛꯍꯟꯕꯤꯒꯅꯣ ꯍꯥꯏꯕ ꯍꯣꯏ ꯍꯣꯏ ꯖꯤꯖꯁꯅ ꯃꯩ ꯂꯥꯛꯍꯟꯕꯤꯒꯅꯤ ꯍꯣ ꯁꯥꯏꯁꯨ ꯑꯣꯟꯅꯅ ꯇꯩꯅꯅ ꯇꯧꯕꯒꯤ ꯃꯥꯁꯦ ꯏꯁꯣꯔ ꯎꯝ ꯃꯩ ꯑꯃꯝꯇ ꯂꯥꯛꯍꯟꯕꯤꯌꯣ ꯑꯩꯅ ꯑꯩꯅ ꯅꯪꯒꯤ ꯑꯆꯥꯄꯣꯠ ꯄꯤꯕꯗꯣ ꯅꯪ ꯍꯥꯏꯔꯛ ꯋꯥꯅꯤꯒ ꯑꯗꯨꯒꯨꯝꯕꯗꯨꯁꯨ ꯑꯩꯒꯤ ꯑꯩꯒꯤ ꯑꯆꯥꯄꯣꯠꯁꯨ ꯅꯪ ꯄꯤꯌꯦ ꯑꯗꯨꯒ ꯅꯪꯅ ꯃꯩ ꯂꯥꯛꯍꯟꯕꯤꯌꯣ ꯍꯥꯏꯔꯛꯄ ꯑꯁ
ꯑꯩꯅ ꯌꯥꯝ ꯌꯥꯝ ꯎꯅꯤꯡꯕꯁꯦ ꯑꯗꯣ ꯑꯩꯁꯦ ꯚꯤꯗꯤꯑꯣ ꯅꯝ ꯅꯝꯕ ꯍꯧꯔꯦꯕꯀꯣ ꯑꯗꯨ ꯚ꯭ꯂꯣꯛ ꯅꯝꯕꯗꯣ ꯐꯣꯇꯣꯗꯨꯗꯤ ꯐꯣꯇꯣꯗꯨꯗꯤ ꯈꯔ ꯉꯥꯜꯂꯝꯃꯦꯕ ꯚꯤꯗꯤꯌꯣꯗ ꯆꯪ ꯎꯪ ꯚꯤꯗꯤꯌꯣ ꯑꯣꯏꯅ ꯅꯝꯕ ꯀꯥꯟꯗꯗꯤ ꯌꯥꯝ ꯃꯝꯕ ꯑꯩꯈꯣꯏꯁꯦ ꯔꯨꯝꯁ ꯎꯝ ꯑꯗꯨꯏ ꯂꯦꯝ ꯃꯉꯥꯜꯗꯣ ꯌꯥꯝ ꯁꯣꯟꯕ ꯍꯥ
ꯃꯈꯣꯟꯗꯤ ꯇꯥꯕ꯭ꯔ ꯃꯥꯅ ꯍꯥꯏꯔꯝꯗꯣ
ꯃꯈꯣꯟꯗꯨ ꯇꯥꯍꯧꯗ꯭ꯔꯦꯕ ꯍꯥꯏꯕꯗꯤ ꯇꯥ ꯅꯝꯗ꯭ꯔꯦꯕ
ꯎꯝ
ꯍꯥꯏꯕꯗꯤ ꯌꯥꯝ ꯃꯝꯕꯒꯤꯀꯣ ꯚꯤꯗꯤꯑꯣꯗꯗꯤ ꯑꯃꯨꯛ ꯈꯔ ꯐꯣꯇꯣꯗꯒꯤꯗꯤ ꯈꯔ ꯖꯨꯝ ꯆꯠꯂꯦꯕꯀꯣ ꯑꯩꯒꯤꯁꯦ
ꯎꯝ
ꯃꯥꯒꯤ ꯃꯃꯥꯏꯁꯦ ꯈꯔ ꯃꯨꯕꯅꯤꯅ ꯃꯥꯁꯦ ꯃꯝꯕ ꯍꯥꯏꯇꯥꯔꯦ
ꯃꯃꯥ ꯂꯧꯋꯤꯔꯣ
ꯑꯣ ꯍꯥ
ꯃꯃꯥ ꯂꯧꯕꯒꯤꯔꯕ ꯃꯨꯔꯤꯁꯦ
ꯃꯨꯕ ꯍꯥꯏꯕꯁꯦ ꯎꯝ ꯌꯥꯝ ꯑꯩꯁꯨ ꯌꯥꯝ ꯉꯧꯕꯗꯤ ꯅꯠꯇꯦ ꯗꯥ ꯃꯄꯥꯗꯨꯁꯨ ꯉꯧꯕꯁꯨ ꯅꯠꯇꯦ ꯑꯗꯨꯕꯨ ꯃꯄꯥꯒꯤ ꯃꯤꯡꯗꯨꯗꯤ ꯃꯨ ꯍꯥꯏꯅ ꯑꯃꯗꯤ ꯌꯥꯎꯋꯤꯀꯣ
ꯎꯝ
ꯑꯗꯨ ꯂꯧꯕꯩ ꯑꯣꯏꯔꯝꯅꯤ ꯃꯆꯥꯗꯣ
ꯅꯪꯒꯤ ꯐꯣꯟꯁꯦ ꯇꯥꯕ꯭ꯔꯣ
ꯇꯥꯏꯌꯦ ꯇꯥꯏꯌꯦ
ꯍꯧꯖꯤꯛ ꯁꯣꯟꯅ ꯇꯥꯏꯅ ꯂꯩꯕꯥꯛ
ꯑꯩ ꯐꯣꯟꯗꯨꯣ ꯀꯔꯤ ꯇꯧꯕ꯭ꯔꯥ
ꯅꯪꯒꯤ ꯃꯈꯣꯟꯁꯤ ꯈ꯭ꯋꯥꯏ ꯃꯔꯛꯇ ꯇꯧꯕ ꯃꯔꯛꯇꯅꯤꯅꯦ ꯈ꯭ꯏꯗꯒꯤꯀꯣ ꯇꯥꯕꯁꯨ ꯅꯨꯡꯉꯥꯏꯌꯦ ꯑꯗꯨ ꯈꯣꯡꯁꯨ ꯁꯦꯡꯉꯤ ꯗꯣ ꯅꯪꯒꯤ ꯅꯈꯣꯟꯁꯦ ꯇꯥꯕ ꯀꯥꯟꯗ ꯑꯩꯁꯦ ꯌꯥꯝ ꯅꯨꯡꯁꯤꯕ ꯌꯥꯝ ꯄꯦꯟꯕ ꯑꯃ ꯂꯩꯕ
ꯅꯪꯨ ꯄꯥꯔꯥ ꯇꯥꯗꯦꯅꯎꯗ ꯕꯨꯛꯁꯤꯡ ꯄꯤꯔꯛꯅꯦ
ꯇꯥꯅꯤꯡ ꯇꯁꯤꯅ ꯅꯉꯜ ꯂꯧꯗꯨꯦꯗ ꯑꯗꯨ ꯍꯥꯏꯕ ꯀꯔꯤꯁꯨ ꯀꯔꯤ ꯀꯥꯏꯕꯅꯣ ꯑꯦ ꯃꯤ ꯑꯇꯣꯞꯄꯗꯁꯨ ꯑꯗꯨꯝ ꯍꯥꯏꯅ
ꯎꯝ
ꯎ ꯐꯪꯒꯤ ꯇꯧꯈ꯭ꯔꯅꯤꯗ
ꯎ ꯑꯗꯣ
ꯉꯥ ꯐꯥꯔꯛꯄꯅꯦꯕꯀꯣ ꯉꯁꯤꯁꯦ ꯑꯗꯣ ꯍꯌꯦꯡ ꯅꯣꯏ ꯑꯌꯨꯛꯇ ꯆꯥꯈ꯭ꯔꯥ ꯅꯨꯃꯤꯗꯥꯡꯗ ꯆꯥꯒ꯭ꯔꯥ ꯄꯤꯔꯛꯎꯔꯒꯥ
ꯎꯝ
ꯑꯉꯥꯡꯗꯣ ꯄꯤꯔꯛꯎꯔꯥ ꯅꯣꯏ ꯍꯌꯦꯡ ꯑꯌꯨꯛ ꯆꯥꯈꯦꯔꯥ ꯅꯨꯃꯤꯗꯥꯡ ꯆꯥꯈꯦꯔꯥ ꯀꯔꯤ ꯈꯟꯒꯦ
ꯉꯥꯗꯣ ꯑꯩꯈꯣꯏꯗ ꯄꯤꯔꯛꯑꯣ ꯍꯥꯏꯕ ꯎ ꯍꯌꯦꯡꯁꯦ ꯑꯌꯨꯛ ꯑꯌꯨꯛ ꯍ ꯆꯥꯗ꯭ꯔꯗꯤ ꯅꯨꯡꯉꯥꯏꯔꯣꯏꯗ ꯍꯥꯏꯕꯗꯤ ꯅꯨꯡꯊꯤꯟꯜꯗꯨꯕꯨ ꯆꯥꯕꯗꯨꯗꯤ ꯑꯗꯨ ꯑꯌꯨꯛꯇ ꯎ ꯈꯦꯗ ꯏꯃꯥꯈꯣꯏꯗ ꯑꯣꯏꯅ ꯌꯣꯟꯊꯣꯛꯈꯣ ꯔꯔꯤꯅꯨ ꯄꯇ꯭ꯔꯥꯅꯦ
ꯑꯣ ꯃꯃꯥ ꯍꯥꯏꯗꯤ ꯅꯣꯏꯄꯥꯄꯥ ꯃꯃꯥ ꯅꯨꯄꯥ ꯑꯃꯃꯝꯗ
ꯍꯥ
ꯅꯄꯝꯕꯝꯗ꯭ꯔꯕ
ꯎꯝ
ꯎꯝ ꯑꯩꯈꯣꯏꯗꯤ ꯃꯩꯇꯩꯕꯨꯅꯤꯅꯀꯣ ꯅꯃꯥ ꯍꯥꯏꯕꯁꯦ ꯏꯃꯥꯉꯣꯟꯗ ꯍꯥꯏꯕꯁꯦꯀꯣ ꯅꯪꯒꯤ ꯅꯅꯦꯦꯝꯃꯨꯛꯁꯨ ꯏꯃꯥꯁꯨ ꯀꯥꯏꯍꯧꯩꯗꯅ ꯑꯩꯁ ꯑꯗꯨꯃꯥꯏꯅ ꯀꯧꯅꯗꯕꯗ
ꯏꯃꯦꯝꯕꯣꯛꯁꯦ
ꯍꯣꯏ ꯑꯩꯈꯣꯏ ꯑꯩꯈꯣꯏ ꯖꯥꯇꯤꯗꯗꯤ ꯑ ꯄꯨ ꯑ ꯈꯨꯔꯥꯏ ꯏꯅꯦꯝꯕꯣꯛ ꯁꯨꯃꯥꯏꯅ ꯀꯧꯅꯩꯗꯅ ꯑꯗꯣ ꯃꯩꯇꯩꯈꯣꯏꯒꯤꯗꯗꯤ ꯑꯗꯨꯝ ꯃꯌꯨꯝ ꯄꯜꯂꯕꯁꯨ ꯑꯗꯨꯝ ꯏꯃꯥ ꯏꯄꯥ ꯍꯥꯏꯅ ꯑꯗꯨꯝ ꯀꯧꯅꯕꯅꯦ